ꯃꯔꯤ ꯍꯜꯂꯣ
ꯃꯔꯨꯒꯨꯝꯕꯗꯩ ꯍꯜꯂꯣ ꯇꯥꯏ ꯇꯥꯏ ꯏꯆꯦ
ꯑꯣ ꯎꯝ ꯇꯥꯔꯕ
ꯎꯝ ꯎꯝ
ꯑꯗꯨ ꯍꯩ ꯃꯔꯨꯗꯩ ꯊꯥꯕꯗꯣ ꯑꯗꯨ ꯁꯤꯗꯁꯨ ꯖꯥꯝ ꯄꯥꯟꯕꯖꯨ ꯀꯨꯏꯅ ꯆꯪꯉꯤꯗꯅ ꯎꯝ ꯑꯗꯨꯝ ꯆꯍꯤ ꯑꯃꯥ ꯑꯅꯤ ꯆꯪꯕꯅꯦꯕ ꯃꯔꯨꯗꯩ ꯊꯥꯕꯗꯨꯗꯤ ꯃꯥ ꯑꯃꯥ ꯑꯅꯤꯆꯥꯡ ꯆꯍꯤ ꯑꯅꯤꯗꯤ ꯗꯨꯝ ꯆꯪꯉꯦ
ꯑꯥ ꯑꯗꯣ ꯑꯩꯗꯤ ꯀꯩꯅꯣꯁꯨ ꯇꯧꯋꯦ ꯑꯗꯨꯝ ꯑꯦ ꯑꯍꯥꯎꯕꯅꯦ ꯊꯥꯒꯤꯕ ꯍꯩꯅꯧ ꯑꯣꯏꯔꯁꯨ ꯆꯝꯄ꯭ꯔꯥ ꯑꯣꯏꯔꯁꯨ ꯑꯗꯨꯝ ꯄꯥꯜꯂꯛꯀꯥꯟꯗ ꯕꯦꯔꯥꯏꯇꯤ ꯍꯦꯛꯇ ꯍꯣꯡꯉꯦꯕ ꯃꯔꯨꯗꯩ ꯊꯥꯕꯁꯦ
ꯎꯝ ꯑꯗꯣ ꯍꯣꯏꯅꯦ ꯍꯣꯡꯕ꯭ꯔꯥ ꯈꯪꯗꯦꯅꯦ ꯃꯗꯨꯗꯣ
ꯍꯣꯡꯃꯅꯤ ꯌꯥꯗꯦ ꯑꯗꯨꯝ ꯍꯩꯅꯧ ꯑꯣꯏꯔꯁꯨ ꯑꯍꯥꯎꯕ ꯃꯈꯜ ꯃꯤꯗꯩ ꯍꯩꯅꯧ ꯄꯨꯔꯛꯄꯗꯣ ꯃꯔꯨꯗꯣ ꯊꯥꯑꯣꯕ ꯍꯣꯡꯉꯒ ꯑꯩꯅ ꯈ꯭ꯋꯥꯏ ꯐꯕꯗꯤ ꯄꯥꯝꯕꯤꯗꯨꯗ ꯏꯌꯥꯔ ꯂꯦꯌꯥꯔꯤꯡ ꯇꯧꯔꯒ ꯃꯁꯥꯗ ꯈꯣꯏ ꯀꯣꯀꯣꯄꯤꯠ ꯀꯩꯀꯩ ꯌꯣꯝꯃꯒ ꯑꯥꯡ ꯀꯣꯀꯣꯄꯤꯠꯅ ꯌꯣꯝꯃꯒ ꯄꯨꯜꯂꯒ ꯃꯔꯥ ꯀꯛꯑ ꯃꯇꯨꯡꯗ ꯊꯥꯕꯗꯣ ꯑꯗꯨꯅ ꯌꯥꯝ ꯊꯤꯅ ꯐꯩꯑꯦꯕ ꯑꯗꯩ ꯑꯗꯨꯃ ꯌꯥꯔꯦ ꯑꯗꯨ ꯅꯠꯇ꯭ꯔꯅ ꯒ꯭ꯔꯥꯐꯇꯤꯡ ꯇꯧꯕ ꯍꯥꯏꯗꯤ ꯄꯥꯝꯕꯤ ꯑꯥ ꯄꯥꯝꯕꯤ ꯑꯃꯥ ꯊꯥꯔꯅꯤ ꯑꯗꯨꯒ ꯍꯧꯔꯀꯥꯟꯗ ꯀꯛꯊꯠꯈ꯭ꯔꯒ ꯑꯇꯣꯞꯄꯒꯤ ꯃꯁꯥ ꯑꯔꯤꯕꯗꯨ ꯂꯧꯔ ꯍꯥꯞꯆꯤꯟꯕ ꯑꯃꯥ ꯑꯗꯨꯁꯨ ꯍꯣꯡꯒꯟꯗꯦ ꯑꯗꯩ ꯊꯨꯅꯁꯨ ꯄꯥꯜꯂꯦ
ꯉꯥꯢꯈꯣꯅꯦ ꯂꯦꯏꯔꯤꯡ ꯇꯧꯕꯖꯤꯅ
ꯌꯥꯜ ꯌꯥꯜ ꯂꯦꯌ꯭ꯔꯔꯤꯡꯒ ꯒ꯭ꯔꯥꯐꯇꯤꯡꯒꯗꯤ ꯑꯥꯃꯛ ꯈꯦꯠꯅꯔꯦ
ꯀꯃꯥꯏꯟ ꯇꯧꯕꯅꯣ ꯑꯅꯤꯁꯦ ꯀꯔꯝ ꯃꯥꯏꯑꯣ ꯇꯧꯕꯅꯣ ꯑꯩ ꯀꯥꯎꯒ ꯀꯥꯎꯕꯨ ꯀꯥꯎꯒ꯭ꯔꯦꯗ ꯏꯌꯔ ꯂꯦꯌꯔꯤꯡ ꯇꯧꯕꯁꯤꯅꯅꯦ
ꯑꯪ ꯍꯥꯏꯗꯤ ꯃꯁꯥꯗ ꯂꯩꯕꯥꯛꯅ ꯌꯣꯝꯖꯤꯟꯕꯗꯣ
ꯑꯣ ꯑꯣ ꯑꯣ
ꯑꯗꯨꯒ ꯃꯔꯥ ꯇꯥꯔꯀꯥꯟꯗ ꯀꯛꯊꯠꯂ ꯊꯥꯕ
ꯑꯥ ꯑꯥ ꯑꯥ ꯑꯗꯨꯃ ꯂꯩꯔꯦ
ꯑꯗꯨꯒ ꯒ꯭ꯔꯥꯞꯇꯤꯡꯁꯤꯅ ꯍꯥꯏꯗꯤ
ꯑ ꯄꯥꯝꯕꯤ ꯑꯅꯧꯕ ꯑꯅꯧꯕ ꯑꯥ ꯑꯗꯨꯗꯨꯒ ꯃꯣꯏ ꯃꯁꯥ ꯑꯔꯤꯕ ꯅꯞꯁꯟꯕꯗꯣ
ꯑꯪ ꯃꯁꯥ ꯑꯔꯤꯕ ꯅꯞꯁꯟꯕꯗꫭ ꯑꯗꯨꯅ ꯗ꯭ꯔꯥꯞꯇꯤꯡ ꯇꯧꯕ ꯑꯗꯨꯁꯨ ꯊꯨꯅ ꯄꯥꯜꯂꯦ ꯂꯩꯗꯗꯤ ꯑꯗꯨꯅ ꯌꯥꯝ ꯇꯧꯅꯩꯖꯦ ꯍꯧꯖꯤꯛ
ꯑ ꯀꯩꯅꯣ ꯇꯧꯕꯤꯗꯣ ꯄꯥꯝꯕꯤ ꯑꯅꯧꯕꯗ ꯇꯧꯔ ꯇꯧꯕꯤꯗꯣ ꯑꯗꯨꯅ ꯑꯗꯨꯅꯖꯨ ꯊꯨꯅ ꯍꯤꯡꯕ꯭ꯔ ꯈꯪꯗꯤꯌꯦ
ꯑꯗꯨꯅ ꯍꯦꯜꯂꯤ ꯊꯨꯅ ꯄꯥꯟꯕ ꯍꯦꯜꯂꯤ
ꯑꯗꯨ ꯑꯗꯨ ꯇ ꯑꯗꯨ ꯉꯥꯛꯇ ꯇꯧꯋꯦꯕ ꯕꯕꯥꯅ
ꯑꯗꯨ ꯉꯥꯛꯇꯅꯦ ꯑꯗꯨꯅꯦ ꯍꯧꯖꯤꯛ ꯂꯩ ꯆꯔꯥ ꯍꯥꯏꯗꯤ ꯂꯩ ꯆꯔꯥ ꯌꯣꯟꯕꯝꯗ ꯌꯣꯜꯂꯤꯁꯦ ꯒ꯭ꯔꯥꯐꯇꯤꯡꯒ ꯏꯌꯔ ꯂꯌꯥꯔꯤꯡꯒ ꯉꯥꯛꯇꯅꯦꯕ ꯑꯗꯨ ꯅꯠꯇꯕ ꯆꯔꯥꯗꯩ ꯊꯥꯕꯁꯤ ꯄꯥꯝꯅꯗꯦꯕ ꯃꯤꯅ ꯁꯥꯠꯄꯁꯨ ꯀꯨꯏꯅ ꯆꯪꯉꯤ
ꯎꯝ ꯃꯥꯟꯅꯦ ꯆꯨꯝꯃꯦ ꯅꯪ ꯍꯥꯏꯗꯣ ꯑꯗꯨ ꯑꯗꯨꯝꯃꯥꯏꯅ ꯇꯧꯔꯒ ꯇꯧꯔꯒ ꯊꯥꯕꯅꯦ ꯑꯈꯣꯏꯖꯨ ꯑꯁ ꯍꯧꯖꯤꯛꯀꯥꯟꯗꯤ ꯅꯣꯡ ꯆꯨꯕꯗꯤ ꯅꯣꯏꯔꯣꯝꯗꯗꯤ ꯂꯧꯁꯤꯡ ꯎꯅꯔꯕ ꯀꯝꯃꯥꯏ ꯇꯧꯋꯤ
ꯑꯈꯣꯏꯔꫭꯝ ꯂꯧ ꯑꯌꯥꯝꯕ ꯂꯧꯗꯤ ꯎꯅꯔꯦ ꯂꯣꯏꯅ
ꯑꯈꯣꯏ ꯁꯤꯗꯗꯤ ꯈꯣꯏꯕꯕꯨꯗꯪ ꯎꯕꯗ ꯉꯥꯏꯔꯤꯅꯦ
ꯍꯨꯟꯅꯕ ꯍꯥꯏꯁꯦ ꯑꯈꯣꯏꯁꯨ ꯑꯈꯣꯏꯅ ꯑꯃꯨꯛ ꯑꯈꯣꯏꯗꯤ ꯏꯊꯩ ꯆꯥꯏꯌꯦꯕ
ꯑ
ꯑꯗꯨ‌ ꯅꯣꯡ ꯇꯥꯗ꯭ꯔꯁꯨ ꯑꯈꯣꯏ ꯏꯊꯩ ꯃꯔꯨꯗ ꯏꯁꯤꯡ ꯊꯟꯅ ꯂꯥꯛꯄꯒꯤ ꯑꯈꯣꯏ ꯍꯨꯟꯕꯅꯦ ꯑꯗꯨ ꯑꯗꯨꯝ ꯏꯊꯩ ꯆꯥꯗꯕ ꯅꯣꯡꯅ ꯇꯧꯕ ꯀꯥꯡꯕꯨꯗꯤ ꯍꯨꯟꯅꯍꯧꯗꯕ ꯑꯃꯨꯛ
ꯑꯣ ꯏꯁ ꯅꯍꯥꯋꯥꯏꯗꯤ ꯖꯨꯟ ꯖꯨꯂꯥꯏ ꯁ꯭ꯋꯥꯏꯖꯤꯗꯤ ꯃꯤ ꯑꯥ ꯐꯧꯒꯖꯦ ꯈꯨ ꯈꯨ ꯌꯧꯅꯗꯅ ꯃꯅꯥꯝ ꯍꯧꯅꯔꯝꯃꯤ ꯍꯧꯖꯤꯛꯅ ꯃꯔꯨꯕꯨ ꯍꯨꯟꯗ꯭ꯔꯤ ꯃꯥꯜꯂꯦꯗ
ꯀꯔꯤꯅꯣ ꯁꯨꯝ ꯊꯦꯡꯗꯔꯛꯄ꯭ꯔ ꯀꯩꯅꯣꯝ ꯇꯧꯋꯤꯕꫭꯟ
ꯊꯦꯡꯗꯔꯦ ꯋꯦꯗꯔ ꯎꯝ ꯅꯣꯡꯁꯤ ꯇꯥꯗꯦꯕ ꯍꯟꯗꯛꯁꯤ ꯄꯥꯛ
ꯇꯥꯗꯦ ꯑꯗꯨꯅꯦ ꯍꯥꯏꯖꯦ ꯆꯨꯔꯒꯅ ꯈꯪꯍꯩ ꯍꯩꯖꯔꯒ ꯈꯪꯀꯪ ꯀꯪꯕꯩ ꯐꯤꯕꯝꯗ ꯇꯧꯋꯦꯕ
ꯑꯈꯣꯏꯖꯨ ꯂꯧꯗꯣ ꯑꯋꯥꯡ ꯂꯕꯨꯨꯛ ꯑꯈꯣꯏ ꯌꯨꯝ ꯂꯩꯖꯤ ꯂꯥꯛꯀꯥꯟꯗ ꯑꯋꯥꯡ ꯂꯕꯨꯛ ꯑꯃ ꯂꯩꯌꯦꯕ ꯑꯈꫭꯏꯅ ꯈꯪꯉꯛꯄꯗ ꯇꯨ ꯊꯥꯎꯖꯟ ꯖꯨꯟ ꯑꯥꯏꯇꯤꯟ ꯒꯥꯏꯅ ꯌꯥꯝ ꯀꯟꯅ ꯏꯔꯥꯡ ꯇꯧꯕ ꯃꯇꯝꯗꯣ
ꯑ ꯏꯌꯥꯝꯕ
ꯖꯨꯟ ꯖꯨꯟ ꯑꯥꯏꯠꯇꯤꯟꯒꯤ ꯇꯧꯕꯒꯤ ꯇꯥꯏꯃꯤꯡꯗꯣ ꯅꯣꯏ ꯈꯪꯉꯧꯕ꯭ꯔꫭ
ꯑꯈꯣꯏ ꯑꯗꯨꯗꯤ ꯄꯤꯛꯏꯗ ꯖꯨꯟ ꯑꯥꯏꯠꯟꯇꯤꯟ ꯀꯥꯟꯗ ꯑꯈꯣꯏꯅ ꯄꯣꯛꯄꯗꯕꯨ ꯑꯣꯏꯔꯝꯅꯤ ꯇꯨ ꯊꯥꯎꯖꯟ ꯀꯌꯥꯗꯅꫭ ꯖꯨꯟ ꯑꯥꯏꯠꯇꯤꯟ ꯊꯣꯛ
ꯅꯪ ꯇꯨ ꯊꯥꯎꯖꯟ ꯁꯣꯛ ꯀꯌꯥꯗ ꯄꫭꯛꯀꯦ
ꯑꯈꯣꯏ ꯇꯨ ꯊꯥꯎꯖꯟ ꯐꯣꯔꯅꯦ ꯇꯨ ꯊꯥꯎꯖꯟ ꯐꯣꯔꯗ ꯑꯣꯏ ꯇꯨꯗꯔ ꯇꯨ ꯊꯥꯎꯖꯟ ꯐꯣꯔ ꯗꯔ ꯊ꯭ꯔꯤ ꯗꯔ ꯑꯣꯏꯕꯅꯦ ꯖꯨꯟ ꯑꯥꯥꯏꯠꯇꯤꯟꯗꫭ
ꯃꯣꯏ
ꯑꯈꯣꯏꯅ ꯄꯣꯛꯄ ꯆꯍꯤꯗ ꯑꯣꯏꯗꯣꯏꯅꯤ ꯄꯣꯛꯄ ꯆꯍꯤ ꯇꯨ ꯊꯥꯎꯖꯟ ꯐꯣꯔꯗ
ꯇꯨ ꯊꯥꯎꯖꯟ ꯐꯣꯔꯗ ꯄꯣꯛꯏꯕ
ꯎꯝ
ꯇꯨ ꯊꯥꯎꯖꯟ ꯐꯣꯔꯗ ꯄꯣꯛꯑꯗꯤ ꯖꯨꯟ ꯑꯥꯏꯇꯤꯟꯗ ꯅꯣꯏ ꯄꯣꯛꯇ꯭ꯔꯤꯉꯩ ꯃꯃꯥꯡꯒꯤ ꯋꯥꯔꯤꯅꯦ
ꯃꯥꯅꯤ ꯑꯩꯈꯣꯏ ꯄꯣꯛꯇ꯭ꯔꯤꯉꯩꯗ ꯑꯣꯏꯗꯣꯏꯅꯤ ꯑꯩꯈꯣꯏꯅ ꯂꯥꯏꯔꯤꯛ
ꯑꯗꯨꯅꯦ ꯍꯥꯏꯖꯦ ꯅ ꯑꯗꯨ ꯑꯩ ꯀꯩ ꯐꯥꯏꯚ ꯁꯤꯁ ꯁꯦ
ꯑꯣ
ꯃꯇꯝꯗꯨꯗ ꯑꯗꯨ ꯃꯇꯝꯗꯨꯒꯗꯤ ꯑꯈꯣꯏꯅꯒ ꯖꯨꯟ ꯖꯨꯟ ꯑꯥꯏꯇꯤꯡꯒꯤ ꯏꯔꯥꯡ ꯇꯧꯕꯒ ꯁ꯭ꯀꯨꯜꯗꯨꯒꯤꯒ ꯆꯠꯂꯦꯕ
ꯑꯗꯥ ꯖꯨꯟꯗꯒꯤ ꯖꯨꯟ ꯃꯇꯝꯗꯨꯗ ꯂꯧꯒꯖꯦ ꯂꯧ ꯃꯌꯥꯝ ꯌꯥꯝ ꯀꯨꯝꯅꯔꯒ ꯂꯧꯕꯨꯛꯇꯒꯤ ꯍꯦꯛꯇꯥ ꯁꯤꯟ ꯁꯤꯐꯥꯏ ꯊꯅꯥ ꯑꯥꯔꯃꯤ ꯅꯨꯡꯃꯤ ꯃꯌꯥꯝꯖꯤꯅ ꯇ ꯂꯧꯕꯨꯛ ꯂꯝꯌꯥꯡꯗꯒꯤ ꯃꯤꯒꯖꯦ ꯂꯣꯏꯅ ꯀꯧꯈꯠꯇꯅ ꯆꯦꯟꯈꯠꯅꯗꯅꯒ ꯌꯥꯝ ꯇꯧꯔꯦꯕ ꯂꯧꯕꯨꯛ ꯇꯒꯤ ꯒꯥ ꯈꯪꯕ꯭ꯔ ꯂꯧꯁꯤꯡ ꯎꯅꯕꯒꯤ ꯂꯧ ꯄꯦꯡꯕ ꯂꯧ ꯑꯩꯈꯣꯏꯒꯤ ꯃꯄꯤ ꯃꯟꯕ ꯄꯦꯡꯕ ꯀꯥꯏꯅ ꯇꯧꯅꯩꯗꯅ ꯑꯗꯨ ꯍꯧꯖꯤꯛ ꯌꯦꯡꯉꯨꯅꯦ
ꯖꯨꯂꯥꯏ ꯇꯪꯈꯥꯏ ꯆꯟꯖꯤꯜꯂꯦꯑꯦ
ꯑꯥ ꯇꯟꯖꯜꯂꯦꯑꯦ ꯑꯗꯨꯗꯤ ꯀꯌꯥꯝ ꯈꯦꯠꯅꯔꯛꯑꯒꯦ ꯃꯇꯝꯁꯦ ꯊꯦꯡꯗꯔꯛꯇ꯭ꯔꯥ
ꯑꯥ
ꯍꯣꯏ ꯂꯣꯛꯄ ꯊꯦꯡꯗꯔꯛꯑꯅꯦꯕ ꯑꯗꯨ ꯑꯗꯨꯅꯦ ꯑꯩꯅ ꯍꯥꯏꯖꯦ ꯌꯥꯝ ꯊꯤ ꯈꯦꯠꯅꯔꯛꯑꯦ ꯍꯥꯏꯖꯦ ꯅꯣꯏ ꯔꯣꯝ ꯁ꯭ꯋꯥꯏꯖꯤꯗ ꯇꯨꯔꯦꯟ ꯃꯄꯥꯟꯕꯨꯗꯤ ꯅꯛꯑꯦꯕꯀꯣ ꯑꯗꯨ ꯅꯛꯑꯒꯖꯨ ꯇꯨꯔꯦꯟꯗꯒꯤ ꯀꯩꯁꯨ ꯏꯁꯤꯡ ꯆꯤꯡꯗꯦꯕ ꯆꯤꯡꯕꯝ ꯑꯃꯇ ꯍꯦꯛ ꯂꯩ
ꯑꯣ
ꯄꯤꯗꯅ ꯂꯧ ꯐꯖꯅ ꯊꯣꯛ ꯊꯣꯛꯎꯔꯦ ꯅꯣꯡ ꯀꯪꯉꯒꯅ ꯏꯀꯪ ꯊꯣꯛꯑꯦ ꯎꯝ ꯂꯧ ꯎꯕ ꯐꯪꯗ꯭ꯔꯦ
ꯇꯦꯁ
ꯑꯗꯨꯅꯤ
ꯍꯌꯦꯡ ꯂꯧ ꯂꯣꯛꯄ ꯃꯇꯝꯗꯅꯤ ꯑꯃꯨꯛ ꯅꯣꯡ ꯀꯟꯅ ꯇꯥꯔꯛꯇꯣꯏꯁꯤꯅ
ꯅꯣꯏ ꯀꯥꯛꯆꯤꯡ ꯂꯣꯝꯗꯗꯤ ꯂꯝꯖꯦ ꯐꯅꯥꯝꯗꯤ ꯑꯗꯨꯝ ꯆꯥꯎ ꯆꯥꯎꯅ ꯆꯥꯎꯗꯤ ꯆꯥꯎꯒꯤ ꯗꯥꯢ ꯀꯛꯆꯤꯡꯗꯤ ꯂꯝꯖꯦ ꯏꯝꯐꯥꯜ ꯂꯣꯝꯗꯒꯤꯗꯤ ꯐꯅꯥꯝ ꯍꯦꯜꯂꯝꯒꯅꯤꯗ ꯅꯣꯏꯅ
ꯍꯣꯏ ꯀꯩꯅꯣ ꯇꯧꯅꯩ ꯂꯧꯒꯨꯝꯕꯗꯕꯨꯗꯤ ꯆꯥꯎ ꯆꯥꯎꯅꯕꯨꯗꯤ ꯂꯩꯅꯕꯖꯨ ꯌꯥꯎꯋꯦ ꯑꯗꯨ ꯌꯨꯝꯗꯗꯤ ꯑꯗꯨꯝ ꯆꯤꯟꯅꯔꯦ ꯍꯥꯏꯗꯤ ꯌꯨꯝꯗꯗꯤ ꯑꯩꯈꯣꯏ ꯍꯤꯡꯒꯣꯜꯒ ꯀꯣꯏꯕ ꯍꯥꯏꯗꯣ ꯀꯩꯁꯨ ꯂꯩꯅꯗ꯭ꯔꯦꯕ ꯀꯛꯆꯤꯡ ꯃꯅꯨꯡꯗꯗꯤ ꯑꯃꯨꯛ ꯄꯨꯔꯥ ꯌꯨꯝ ꯉꯥꯛꯇ ꯁꯥꯖꯤꯟꯅꯒꯤꯗꯕ
ꯅꯪ ꯕꯖꯥꯔ ꯃꯌꯥꯗꯔꯣ ꯅꯣꯏ ꯂꯩꯔꯤꯖꯤꯅ
ꯑꯩꯈꯣꯏꯅ ꯕꯖꯥꯔ ꯃꯌꯥꯗꯤ ꯅꯠꯇꯦ ꯍꯣꯏ ꯕꯖꯥꯔꯗꯣ ꯑꯗꯨꯝ ꯑꯩꯈꯣꯏꯗꯩ ꯆꯠ ꯄꯗ ꯈꯣꯡꯅ ꯆꯠꯂꯁꯨ ꯃꯤꯅꯤꯠ ꯀꯌꯥꯃꯨꯛ ꯍꯥꯏꯅꯤ ꯃꯤꯅꯤꯠ ꯃꯉꯥ ꯃꯤꯅꯤꯠ ꯇꯔꯥꯃꯨꯛꯀꯤ ꯂꯝꯗꯤ ꯍꯦꯟꯅꯤ ꯑꯩꯈꯣꯏꯅ ꯑꯃꯨꯛ ꯈꯤꯇꯪ ꯍꯟꯗꯕ
ꯎꯝ
ꯑꯩꯈꯣꯏꯅ ꯀꯛꯆꯤꯡ ꯒꯥꯔꯗꯦꯟ ꯆꯠꯄꯗꯣ
ꯑꯥ ꯀꯛꯆꯤꯡ ꯒꯥꯔꯗꯦꯟ
ꯀꯛꯆꯤꯡ ꯒꯥꯔꯗꯦꯟ ꯆꯠꯄ ꯂꯝꯕꯤꯗꯒꯤ ꯋꯥꯏꯝ ꯍꯥꯏꯒꯤ ꯑꯥ ꯂꯝꯈꯥꯏꯗꯣ
ꯎꯝ
ꯒ꯭ꯔꯦꯁ ꯀꯣꯇꯦꯁ ꯍꯥꯏꯔꯤꯗꯨ ꯈꯪꯕ꯭ꯔ ꯀꯛꯆꯤꯡꯒꯤ ꯁ꯭ꯀꯨꯜ ꯑꯃ
ꯃꯃꯤꯡꯒꯤ ꯇꯥꯔꯦ
ꯀꯗ꯭ꯋꯥꯢ ꯖꯒꯥꯗ ꯂꯩꯗꯣꯢꯕ ꯑꯩꯈꯣꯏꯅ ꯒ꯭ꯔꯤꯟ ꯀꯣꯇꯦꯋ ꯁ꯭ꯀꯨꯜ ꯂꯩꯕ ꯑꯗ꯭ꯋꯥꯏꯗ
ꯢꯁ꯭ꯀꯨꯜꯗꯨꯢ ꯃꯅꯥꯛꯇ ꯁ꯭ꯀꯨꯜ ꯍꯥꯏꯔꯣ ꯅꯪ ꯍꯥꯏꯗꯣ
ꯑꯪ ꯒ꯭ꯔꯦꯁ ꯀꯣꯇꯦꯁ ꯁ꯭ꯀꯨꯜ ꯒ꯭ꯔꯦꯁ ꯀꯣꯇꯦꯁ ꯍꯥꯏꯁꯦ ꯂꯩ ꯕꯤꯛꯇꯣꯔꯤ ꯍꯥꯏꯕ ꯑꯃꯁꯨ ꯂꯩ ꯑꯗꯨꯍꯥꯏ ꯃꯃꯥꯌꯥꯏ ꯃꯌꯥꯗꯒꯤ
ꯑꯣ ꯍꯥꯏꯗꯤ ꯁꯣꯔꯣꯛ ꯑ ꯕꯖꯥꯔꯗꯒꯤ ꯌꯥꯝ ꯆꯠꯄ ꯅꯠꯇ꯭ꯔꯦꯕ
ꯌꯥꯝ ꯆꯠꯇ꯭ꯔꯦ
ꯊꯣꯡ ꯂꯥꯜꯂꯤꯔꯣ ꯅꯣꯏꯖꯦ
ꯍꯥꯥ
ꯀꯥꯛꯆꯤꯡꯒꯤ ꯊꯣꯡꯗꯣ ꯂꯥꯟꯕ꯭ꯔꯥꯕꯥ
ꯑꯩꯗꯤ ꯀꯥꯞ ꯕꯥꯖꯥꯔꯒꯤ ꯊꯣꯡꯗꯨꯔꯣ ꯍꯥꯏꯖꯦ
ꯑ ꯀꯥꯛꯆꯤꯡ ꯕꯖꯥꯔꯒꯤ
ꯑꯗꯨꯒ ꯌꯧꯗ꯭ꯔꯤꯉꯩꯗꯅꯤꯗ ꯑꯩꯈꯣꯏꯅ ꯀꯥꯛꯆꯤꯡ ꯕꯖꯥꯔ ꯌꯧꯗ꯭ꯔꯤꯉꯩꯗ
ꯍꯣꯏ ꯌꯧꯗ꯭ꯔꯤꯉꯩꯗ
ꯑ ꯀꯥꯛꯆꯤꯡ ꯂꯝꯈꯥꯏꯗꯣ ꯑꯗꯨꯗꯒꯤ ꯁꯨꯝ ꯂꯥꯛꯑꯅꯤꯗꯅ
ꯎꯝ
ꯑꯗꯨꯒ ꯒ꯭ꯔꯥꯗꯦꯟ ꯆꯠꯄꯒꯤ ꯍꯥꯏꯖꯤꯟꯕ ꯂꯝꯕꯤꯗꯣ ꯈꯪꯕ꯭ꯔꯥ ꯀꯥꯛꯆꯤꯡ ꯒ꯭ꯥꯔꯗꯦꯟ ꯆꯠꯄꯒꯤ
ꯑꯩꯗꯤ ꯂꯤ ꯒ꯭ꯔꯥꯗꯦꯟꯗꯨꯗꯤ ꯆꯠꯇꯤ ꯆꯠꯂꯨꯔꯦ ꯑꯗꯨꯕꯨ ꯀꯗꯥꯏꯗ ꯍꯥꯏꯖꯤꯟꯈꯤꯕꯅꯣ ꯍꯥꯏꯗꯣꯛꯈꯤꯕꯅꯣ ꯑꯩ ꯄꯨꯔꯥ ꯀꯥꯎꯔꯦ ꯇꯣꯏꯅ ꯂꯥꯛꯄ ꯅꯠꯇꯕꯅꯤꯅ
ꯑꯥ ꯑꯗꯨꯗꯤ ꯑꯃꯨꯛ ꯈꯪꯉꯔꯣꯏ ꯑꯗꯨꯝ ꯍꯥꯏꯗꯔꯦ ꯃꯦꯟꯔꯣꯠꯇꯨꯗꯒꯤ ꯆꯠꯊꯔꯒ ꯕꯖꯥꯔ ꯌꯧꯗ꯭ꯔꯤꯉꯩꯗ ꯍꯥꯏꯖꯤꯜꯍꯧꯔꯒ ꯑꯩꯈꯣꯏꯗꯨ ꯀꯩꯅꯣꯝꯃꯥ
ꯃꯥꯅꯦ ꯀꯥꯛꯆꯤꯡꯒꯤ ꯕꯣꯔꯥꯁꯦ ꯍꯥꯎꯗꯤ ꯍꯥꯎꯏꯍꯦ ꯑꯩꯅꯦ ꯑꯩ ꯀꯥꯛꯆꯤꯡꯒꯤ ꯆꯠꯄ ꯈꯨꯗꯤꯡꯗꯨꯗ ꯂꯩꯔꯛꯑꯦꯕ ꯑꯗꯣ ꯁ꯭ꯋꯥꯏꯗꯕꯨꯗꯤ ꯐꯪꯕꯨꯗꯤ ꯐꯪꯉꯝꯒꯅꯤ ꯐꯪꯕꯨꯗꯤ ꯂꯣꯏ ꯐꯪꯉꯦꯀꯣ ꯑꯩꯖꯨꯁꯨꯝ ꯕꯤꯠꯇꯣ ꯑꯥꯗꯒꯤ ꯂꯩꯔꯛꯑꯒ ꯑꯗꯒꯤꯗꯤ ꯁꯣꯏꯕꯨꯝ ꯆꯤꯡꯗꯒꯤ ꯁꯣꯏꯕꯨꯝ ꯁꯨꯃꯥꯏꯅꯆꯠꯄꯖꯦ ꯑꯗꯒꯤ ꯀꯥꯛꯆꯤꯡ ꯕꯣꯔꯥ ꯑꯗꯨꯝ
ꯎꯝ
ꯍꯥꯎꯑꯦꯕ ꯑꯗꯨ ꯀ꯭ꯔꯦꯝ ꯀ꯭ꯔꯦꯝ
ꯀꯥꯛꯆꯤꯡ ꯕꯣꯔꯥ ꯍꯧꯕꯝꯗꯨꯗꯤ ꯈꯪꯕ꯭ꯔꯥ
ꯈꯪꯗꯦ ꯇꯣꯉꯥꯟꯅ ꯌꯣꯟꯕ꯭ꯔꯥ ꯍꯥꯏꯖꯦ
ꯑꯍꯝ ꯀꯥꯛꯆꯤꯡ ꯕꯣꯔꯥ ꯍꯥꯏꯗꯤ ꯕꯖꯥꯔꯗꯁꯨ ꯌꯣꯜꯂꯤꯗꯅ ꯀꯥꯛꯆꯤꯡ ꯀꯩꯊꯦꯜꯗ
ꯑꯥꯏ ꯌꯣꯟꯂꯤ
ꯑꯗꯨ ꯅꯠꯇꯕ ꯕꯣꯔꯥ ꯑꯁꯦꯡꯕ ꯍꯧꯕꯝꯖꯦ ꯑꯩꯈꯣꯏ ꯀꯩꯊꯦꯜ ꯃꯆꯥ ꯍꯥꯏꯅ ꯑꯃ ꯂꯩꯌꯦꯕ ꯑꯗꯨꯋꯥꯏꯕꯨ ꯀꯩꯊꯦꯜ ꯃꯆꯥ ꯑꯗꯨꯋꯥꯏꯗꯩꯅ ꯑꯩꯈꯣꯏꯕꯨ ꯑꯗꯨꯋꯥꯏ ꯖꯥꯒꯥꯗꯩꯩ
ꯀꯛꯆꯤꯡ ꯕꯣꯔꯥꯠ ꯍꯧꯖꯤꯛꯀꯤ ꯅꯪꯒꯤ ꯃꯇꯨꯝ ꯃꯇꯨꯝꯗꯨꯔꯥꯕꯥ
ꯅꯠꯇꯦ ꯕꯣꯔꯥ ꯑꯀꯟꯕꯗꯣ ꯃꯪꯒꯟ ꯌꯥꯎꯕꯤꯗꯣ ꯅꯥꯀꯨꯞꯄꯤ ꯌꯥꯎꯕ ꯑꯃꯁꯨ ꯂꯩ ꯂꯩꯕꯅꯦꯕꯥ
ꯑꯥ
ꯑꯗꯨ ꯅꯠꯇꯕꯤ ꯑꯃ
ꯑꯗꯣ ꯑꯈꯣꯏꯅꯅꯦ ꯀꯥꯛꯆꯤꯡ ꯕꯣꯔꯥ ꯍꯥꯏꯔꯗꯤ ꯑꯈꯣꯏ ꯁ꯭ꯋꯥꯏꯗ ꯕꯣꯔꯥ ꯄꯨꯆꯥ ꯆꯥꯅꯩꯗꯅ ꯃꯔꯣꯏ ꯃꯔꯥꯡ ꯈꯥꯃꯦꯟ ꯇꯨꯃꯦꯟ ꯑꯁꯨꯝꯕꯒꯤꯗꯤ ꯑꯈꯣꯏꯒꯤ ꯃꯌꯥꯝ ꯆꯥꯔꯦꯗꯅꯀꯣ ꯑꯗ ꯀꯥꯛꯆꯤꯡ ꯕꯣꯔꯥ ꯍꯥꯏ ꯇꯥꯔꯒꯗꯤ ꯑꯈꯣꯏꯅ ꯈꯪꯉꯤꯖꯦ ꯃꯪꯒꯟ ꯌꯥꯎꯕꯤꯗꯨꯅꯦꯕ ꯑꯀꯟꯕꯗꯣ
ꯍꯣꯏ ꯑꯀꯟꯕꯗꯣ ꯑꯗꯨꯏꯗꯣ ꯑꯁꯦꯡꯕ ꯄꯨꯊꯣꯛꯏꯖꯦ ꯀꯩꯅꯣꯗꯩꯅꯦꯕ ꯀꯩꯊꯦꯟ ꯃꯆꯥꯗꯩ ꯄꯨꯊꯣꯛꯄ
ꯑꯥ
ꯑꯗꯩ ꯑꯃꯨꯛ ꯑꯥ ꯆꯥꯁꯨꯕꯤ ꯍꯥꯏꯅ ꯑꯃꯖꯨ ꯂꯩꯇ꯭ꯔꯣ ꯀꯛꯆꯤꯡꯒꯤ ꯈꯪꯕ꯭ꯔꯥ ꯈꯪꯗꯕ꯭ꯔꯥ ꯆꯥꯁꯨꯕꯤ ꯑꯗꯨꯏꯗꯨꯅ ꯑꯗꯨꯏꯗꯨꯗꯤ ꯑꯃꯨꯛ ꯍꯦꯛ ꯅꯛꯅꯔꯦ ꯑꯗꯨꯗꯤ ꯗꯥꯏꯔꯦꯛ ꯑꯈꯣꯏ ꯑꯗꯨꯋꯥꯏꯗꯩꯅꯤ ꯄꯨꯊꯣꯛꯏꯖꯤꯅ
ꯑꯗꯣ ꯑꯩꯅ ꯍꯥꯏꯗꯨꯅ ꯀꯣꯄꯤ ꯇꯧꯔꯒ ꯁ꯭ꯋꯥꯏꯗꯒ ꯁꯥꯗꯕ꯭ꯔꯥ ꯁꯤꯅꯤ
ꯁꯥ ꯑꯃꯨꯛ ꯁꯥꯟꯅꯗꯕꯅꯤ ꯀꯥꯛꯆꯤꯡꯒꯤ ꯁꯥꯟꯅꯗꯝ ꯀꯥꯆꯤꯡꯗ ꯁꯥꯕ ꯀꯕꯣꯛ ꯍꯤꯡꯇꯣꯠꯁꯨ ꯑꯃꯨꯛ ꯄꯨꯊꯣꯛꯅꯗꯝ
ꯑꯗꯣ ꯃꯣꯏ ꯃꯣꯏ ꯊꯣꯛꯄ ꯃꯣꯏ ꯃꯣꯏꯒꯤ ꯑꯗꯨꯝ ꯇꯧꯅꯕꯅꯦꯕ
ꯎꯝ ꯑꯩ ꯆꯥꯁꯨꯕꯤꯖꯤꯗꯤ ꯆꯦꯡꯅ ꯍꯧꯕꯅꯦꯕ ꯑꯃꯨꯛ ꯑꯃꯨꯛ ꯃꯇꯧ ꯇꯝꯅꯗꯝ
ꯑꯗꯨꯅꯦ ꯑꯈꯣꯏ ꯁ꯭ꯋꯥꯏꯗ ꯍꯧꯕꯗꯤ ꯎꯗꯦꯕ ꯑꯗꯨꯝ ꯑꯈꯣꯏ ꯁ꯭ꯋꯥꯏꯒꯤꯖꯤꯅ ꯑꯥ ꯑ ꯑꯗꯨꯝ ꯀꯩ ꯍꯥꯏꯅꯤ ꯃꯌꯥꯝ ꯀꯃꯟ ꯑꯣꯏꯅ ꯌꯨꯝꯗ ꯍꯣꯇꯦꯜꯗ ꯀꯩꯗ ꯕꯣꯔꯥ ꯍꯥꯏꯗꯅ ꯈꯖꯤꯡ ꯕꯣꯔꯥꯕꯨ ꯑꯣꯏꯔꯖꯨ ꯈꯥꯃꯦꯟ ꯕꯣꯔꯥꯕꯨ ꯑꯣꯏꯔꯖꯨ ꯅꯥꯀꯨꯞꯄꯤꯕꯨ ꯑꯣꯏꯔꯖꯨ ꯑꯗꯒꯤꯗꯤ ꯀꯔꯤ ꯑꯂꯨ ꯕꯣꯔꯥ ꯀꯣꯕꯤ ꯊꯝꯆꯦꯟ ꯃꯥꯟꯕꯤ ꯂꯩꯒ꯭ꯔꯦꯗꯅ ꯃꯅꯥ ꯃꯁꯤꯡꯒꯤ ꯃꯌꯥꯝ ꯑꯃ ꯀꯣ ꯑꯗꯨꯝꯕ ꯉꯥꯛꯇꯅꯦꯕ ꯍꯧꯔ ꯆꯥꯅꯔꯤꯖꯤ ꯅꯝꯕꯣꯜꯗꯒ ꯆꯥꯔꯤꯕ ꯅꯝꯕꯣꯜ ꯕꯣꯔꯥꯒ ꯍꯥꯏꯖꯦ ꯑꯗꯨꯒ ꯑꯈꯣꯏꯅ ꯀꯛꯆꯤꯡ ꯕꯣꯔꯥ ꯍꯥꯏꯇꯥꯔꯒꯗꯤ ꯁ꯭ꯋꯥꯏꯗꯒꯤ ꯄꯣꯊꯣꯔꯑꯖꯨ ꯑꯗꯨꯝ ꯑꯗꯨꯏ ꯀꯛꯆꯤꯡ ꯕꯣꯔꯥ ꯑꯗꯨꯝ ꯍꯥꯏꯌꯦꯕ ꯑꯁꯥꯏꯒꯤ ꯃꯥꯒꯤ ꯑ ꯍꯧꯔꯛꯐꯝꯖꯦ ꯀꯛꯆꯤꯡꯗ ꯑꯣꯏꯒ꯭ꯔꯦꯗꯅꯀꯣ
ꯀꯩꯅꯣ ꯇꯧꯕꯅꯤ ꯑꯗꯨꯠ ꯑꯗꯨꯗ ꯑꯃꯨꯛ ꯍꯧꯗꯕꯅꯤ ꯀꯆꯤꯡ ꯕꯣꯔꯥꯖꯤ ꯑꯈꯣꯏ ꯁꯤꯗꯒꯤ ꯑꯗꯨꯝ ꯄꯨꯏꯌꯦꯕ ꯏꯝꯚꯥꯟ ꯂꯣꯝꯗ ꯌꯣꯟꯕꯩ
ꯑꯌꯥꯝꯕꯅ ꯖꯤꯗ ꯏꯝꯚꯥꯔꯣꯝꯗ ꯌꯣꯜꯂꯤꯖꯦ
ꯌꯣꯜꯂꯤꯖꯤ ꯑꯈꯣꯏ ꯁꯤꯗꯩꯅꯦ ꯅꯨꯡꯇꯤꯒꯤ ꯕꯣꯔꯥ ꯂꯤꯁꯤ ꯁꯤꯡ ꯑꯅꯤ ꯂꯧꯕ ꯂꯤꯁꯤꯡ ꯃꯉꯥ ꯂꯧꯕ ꯑꯗꯩ ꯂꯤꯁꯤꯡ ꯇꯔꯥ ꯂꯧꯕ ꯂꯣꯏ ꯂꯧꯔꯤꯅꯤ
ꯍꯧꯔꯦꯍꯦ ꯑꯗꯨꯗꯤ ꯃꯣꯏ ꯕꯣꯔꯥ ꯊꯧꯔꯤꯁꯤꯡꯖꯤ ꯄꯩꯁꯥ ꯗꯤ ꯄꯥꯏꯔꯝꯅꯤꯌꯦ
ꯅꯨꯡꯇꯤꯒꯤꯅꯤ ꯀꯩꯅꯣ ꯃꯣꯏ ꯕꯣꯔꯥ ꯁꯥꯏꯔꯦ ꯄꯨꯔꯥ ꯕꯣꯔꯥ ꯂꯤꯁꯤꯡ ꯇꯔꯥꯒ ꯁꯥꯕꯅꯤ ꯅꯣꯡꯃꯗ
ꯎꯝ ꯑꯗꯨꯅꯦ ꯑꯗꯩꯗꯤ ꯑꯈꯣꯏ ꯁ꯭ꯋꯥꯏꯗꯅꯅꯦ ꯐꯅꯦꯛ ꯁꯥꯕꯤ ꯌꯥꯝ ꯇꯧꯋꯦꯕꯀꯣ
ꯈꯨꯗꯩ ꯆꯥꯕ ꯐꯅꯦꯛ ꯃꯄꯥꯟ ꯅꯥꯏꯕꯤ ꯋꯥꯡꯈꯩ ꯐꯤ ꯀꯥꯏ ꯃꯃꯤꯡ ꯆꯠꯇ꯭ꯔꯅꯦ ꯁ꯭ꯋꯥꯏ ꯋꯥꯡꯈꯩꯗꯒꯅ ꯋꯥꯡꯈꯩ ꯔꯥꯅꯤ ꯐꯤ ꯁꯥꯕ ꯃꯥꯏ ꯃꯥꯥꯏꯒꯤ ꯑꯗꯨꯝ ꯈꯔ ꯖꯒꯥ ꯖꯒꯥ ꯑꯗꯨꯝ